ꯑꯦ
ꯀꯩꯗꯧꯔꯤꯅꯣ
ꯀꯩꯁꯨ ꯇꯧꯗꯦ
ꯑꯦꯁ ꯑꯩꯁꯨ ꯇꯧꯗꯅ ꯀꯩ ꯂꯧ ꯆꯠꯇ꯭ꯔꯣ
ꯂꯧ ꯆꯠꯇꯦꯗ ꯂꯧ ꯆꯠꯄ ꯇꯜꯂꯦꯗ
ꯔꯁꯤꯀꯩꯦ
ꯇꯝꯕꯒꯤꯅꯦ
ꯄꯜꯂꯁꯨ ꯁꯨꯅꯤꯡꯉꯥꯏ ꯃꯤ ꯂꯩꯔꯗꯤ ꯆꯠꯇ꯭ꯔꯁꯨ ꯌꯥꯏꯅ ꯑꯩꯈꯣꯏꯗꯤ ꯎꯄꯥꯏ ꯂꯩꯇꯦ ꯑꯩꯈꯣꯏꯗꯤ ꯑꯩꯈꯣꯏ ꯆꯠꯇ꯭ꯔꯗꯤ ꯃꯤꯁꯤꯅ ꯆꯠꯅꯤꯡꯉꯥꯏ ꯂꯩꯇꯕ
ꯑꯣ ꯅꯪ ꯄ꯭ꯂꯥꯁꯇꯤꯛ ꯃꯈꯣꯟꯗꯣ ꯇꯥꯏꯅꯦ
ꯇꯥꯕ꯭ꯔꯣ ꯀꯩꯁ ꯇꯥꯎꯒ ꯏꯗ
ꯇꯥꯍꯟꯒꯅꯨ ꯇꯥꯅꯤꯡꯗꯦ
ꯎꯝ ꯇꯥꯍꯜꯂꯣꯏ ꯇꯥꯍꯜꯂꯣꯏ ꯑꯗꯣ ꯅꯣꯏ ꯂꯧ ꯀꯌꯥꯃꯨꯛꯇꯤ ꯆꯥꯎꯕ꯭ꯔꯣ
ꯂꯧ ꯌꯥꯝ ꯆꯥꯎꯕ ꯅꯠꯇꯦꯗ ꯂꯧꯔꯥꯛ ꯑꯃ ꯑꯅꯤ ꯂꯧꯔꯥꯛ ꯑꯃ ꯇꯪꯈꯥꯏꯒꯨꯝꯕ ꯅꯪꯉꯤꯗ ꯁꯪꯉꯝ ꯑꯍꯨꯝ ꯈꯔ ꯍꯦꯟꯕ꯭ꯔꯥ
ꯆꯥꯎꯅ ꯑꯗꯨꯕꯨ ꯆꯥꯎꯗꯦ ꯍꯥꯏ ꯆꯥꯎꯋꯦ ꯅꯣꯏ ꯑꯗꯨꯋꯥꯏꯗ ꯅꯣꯡ ꯆꯨꯕ꯭ꯔꯣ
ꯍꯧꯖꯤꯛ ꯅꯣꯡ ꯆꯨꯗꯦꯗ ꯅꯣꯡꯁꯥꯀꯥꯟꯗ ꯁꯥꯔꯤꯗ
ꯎ ꯑꯩꯈꯣꯏꯔꯣꯝꯗꯁꯨꯅꯦ ꯅꯨꯡꯁꯥ ꯀꯟꯕꯒꯤꯀꯣ ꯂꯧꯒ ꯑꯁ ꯉꯥꯏ ꯀꯩꯅꯣ ꯇꯧꯋꯤꯗ ꯂꯧꯔꯥꯡ ꯆꯠꯂꯦ ꯍꯥꯏ ꯋꯥꯅꯦ ꯅꯣꯡ ꯆꯨꯗꯕꯒꯤ ꯃꯊꯥ ꯂꯣꯏ ꯁꯥꯟꯅꯔ ꯂꯩꯔꯦ ꯑꯗꯣ ꯅꯣꯏ ꯗꯗꯥ ꯑꯩꯈꯣꯏꯗꯤ ꯂꯧ ꯆꯠꯇ꯭ꯔꯣ ꯅꯣꯏꯅꯁꯦ ꯑꯩꯈꯣꯏꯗꯣ
ꯁꯇꯗ ꯍꯣꯔꯦꯟ ꯅꯨꯡꯊꯤꯤꯟ ꯅꯨꯡꯁꯥ ꯁꯥꯗ꯭ꯔꯀꯥꯟꯗ ꯆꯠꯄ ꯌꯥꯏ ꯍꯧꯖꯤꯛ ꯐꯥꯎꯗꯤ ꯆꯠꯇ꯭ꯔꯤ
ꯑꯣ ꯑꯗꯨꯅꯦ
ꯑꯌꯨꯛꯀ ꯅꯨꯡꯗꯥꯡ ꯑꯣꯏꯔꯝꯋꯥꯏꯗ ꯑꯗꯨꯗ ꯆꯠꯀꯗꯕꯅꯤ ꯅꯨꯡꯁꯥ ꯁꯥꯕꯒꯤꯀꯣ
ꯎꯝ
ꯇ ꯉꯝꯃꯣꯏꯕ
ꯑꯗꯨꯒꯤꯅꯦ ꯑꯩꯅ ꯍꯧꯖꯤꯛ ꯆꯠꯇ꯭ꯔꯤꯁꯦ ꯍꯣꯔꯦꯟꯗꯤ ꯆꯠꯀꯅꯤ ꯅꯪ ꯅꯪꯗꯤ ꯆꯠꯂꯣꯏꯗ꯭ꯔꯣ
ꯑꯩ ꯉꯥꯏꯍꯥꯛ ꯂꯩꯑꯗꯤ ꯆꯠꯂꯅꯤ ꯑꯩꯈꯣꯏꯗꯤ ꯅꯨꯡꯁꯥ ꯁꯥꯔꯁꯨ ꯆꯠꯕ ꯌꯥꯗꯕꯅꯤꯅꯀꯣ ꯀꯅꯤꯗ ꯑꯩꯈꯣꯏꯗꯤ ꯑꯁ ꯑꯩꯈꯣꯏꯗꯤ ꯃꯤ ꯑꯁ ꯃꯤ ꯁꯨ ꯉꯥꯏ ꯂꯩꯇꯦ ꯑꯩꯈꯣꯏ ꯏꯃꯥꯒ ꯑꯩꯈꯣꯏ ꯄꯥꯕꯨꯡꯒ ꯑꯩꯈꯣꯏ ꯏꯆꯦ ꯑꯩꯈꯣꯏ ꯃꯔꯤ ꯈꯛꯇꯅꯦꯕ ꯑꯗꯨꯅ ꯆꯠꯇꯗꯤ ꯌꯥꯔꯣꯏꯕ
ꯑꯣ ꯑꯗꯨ ꯅꯪ ꯋꯥ ꯉꯥꯡꯕꯗꯣ ꯈꯔ ꯈꯔ ꯇꯥꯛꯄꯀꯣ
ꯑꯣ ꯌꯥꯝ ꯌꯥꯝ ꯀꯟꯅ ꯇꯥꯕ꯭ꯔꯣ ꯑꯩꯗꯤ ꯋꯥ ꯉꯥꯡꯕꯗꯣ ꯇꯞꯅ ꯉꯥꯡꯕ ꯍꯩꯗꯦꯕ
ꯑꯣ ꯑꯗꯨꯔꯥ ꯑꯩ ꯈꯪꯗꯕ ꯑꯗꯨꯒꯤ
ꯅꯨꯡꯁꯥ ꯁꯥꯔ ꯑꯁ ꯂꯧꯖꯕꯁꯨ ꯑꯃꯔꯣꯝꯗ ꯍꯥꯏꯔꯗꯤ ꯅꯨꯡꯉꯥꯏꯕ ꯑꯃꯨꯛ ꯌꯥꯎꯋꯦ ꯁꯤꯡꯖꯨꯒ ꯆꯥꯗꯨꯅ ꯂꯧꯗ ꯆꯥꯛ ꯀꯌꯥꯝ ꯆꯥꯕꯗꯣ ꯄꯪꯛ ꯏꯟꯁꯥꯡ ꯍꯥꯎꯗ꯭ꯔꯁꯨ ꯊꯕꯛ ꯁꯨꯅ ꯋꯥꯅ ꯁꯨꯕꯗꯣ ꯑꯗꯨꯒꯤ ꯆꯥꯛꯀꯗꯣ ꯆꯥꯕ ꯅꯨꯡꯉꯥꯏꯕ
ꯑꯣ ꯌꯥꯝ ꯆꯥꯔꯝꯃꯅꯤꯅꯦ ꯑꯗꯨꯗꯤ ꯂꯧꯗ ꯆꯥꯛ ꯆꯥꯕ ꯆꯠꯂꯨꯅꯦ ꯌꯨꯝꯗ ꯆꯥꯔꯅꯨ
ꯂꯧꯗꯗꯤ ꯊꯕꯛ ꯋꯥꯅ ꯁꯨꯔꯦꯗꯅ ꯑꯗꯨꯒ ꯁꯨꯕꯗꯣ ꯌꯦꯟꯁꯥꯡ ꯍꯥꯎꯇ꯭ꯔꯁꯨ ꯍꯥꯎꯋꯦ ꯑꯗꯨꯅ ꯑꯩꯈꯣꯏꯗꯤ ꯄꯪꯆꯥ ꯆꯥꯕꯒꯤ ꯅꯣꯏ ꯅꯣꯏ ꯃꯟꯗꯅ ꯁꯤꯒꯦ ꯇꯧꯔꯦ
ꯑꯣ ꯁꯤꯒꯗꯧꯔꯦ
ꯎꯝ ꯅꯣꯏ ꯃꯥꯟꯗꯅ ꯑꯗꯣ ꯅꯍꯪ ꯀꯒꯤꯅꯣꯗꯣ ꯀꯣꯂꯦꯖꯀꯤ ꯑꯦꯛꯖꯥꯝꯗꯣ
ꯑꯝ
ꯂꯣꯏ ꯈꯪꯅꯕ ꯑꯦꯛꯖꯥꯝꯒꯤ
ꯗꯥꯥꯏꯗꯒꯤꯅꯣ ꯁ꯭ꯀꯨꯜꯁꯨ ꯆꯠꯇꯅ ꯀꯣꯂꯦꯖꯁꯨ ꯆꯠꯇꯅ ꯀꯃꯥꯏꯅ ꯈꯪꯒꯦꯔꯣ
ꯑꯁ ꯅꯪ ꯅꯍꯥꯟꯗꯣ ꯂꯥꯛꯇꯕ꯭ꯔꯣ ꯏꯃꯤꯀꯥ ꯂꯧꯗ꯭ꯔꯤꯕꯣ ꯅꯪ
ꯑꯩ ꯂꯧꯈ꯭ꯔꯦꯗ ꯉꯔꯥꯡ ꯂꯧꯈꯦꯗ
ꯀ
ꯅꯪꯗꯤ ꯂꯣꯏꯅꯃꯛ ꯈꯪꯉꯝꯕꯅꯤꯅꯦ
ꯈꯪꯗꯗ
ꯍꯪꯗꯦ
ꯑꯦꯃꯤꯀꯥ ꯂꯧꯋꯦ ꯍꯥꯏ ꯋꯥꯅꯦ ꯂꯥꯏꯔꯤꯛ ꯄꯥꯕ ꯍꯧꯗ꯭ꯔꯤꯕ ꯂꯧ ꯅꯨꯡꯇꯤꯒꯤ ꯆꯠꯂꯦꯗꯨꯅ ꯑꯗꯨ ꯂꯧ ꯑꯃꯨꯛ ꯆꯠꯂꯦ ꯑꯃꯨꯛ ꯂꯥꯛꯑꯦ ꯐꯣꯟ ꯅꯦꯠꯅꯤꯡꯉꯤꯅꯤ ꯃꯦꯠꯂꯅꯤ ꯑꯃꯨꯛ ꯇꯨꯝꯅꯤꯡꯂꯛꯑꯅꯤ ꯇꯨꯝꯃꯦ ꯑꯩꯈꯣꯏ ꯏꯆꯦꯅ ꯉꯥꯡꯕꯅ ꯁꯤꯒꯦ ꯇꯧꯋꯦ
ꯑꯣ ꯅꯣꯏ ꯅꯣꯏ ꯃꯥꯒ ꯅꯣꯏ ꯕꯥꯗ ꯁ꯭ꯀꯨꯜ ꯀꯣꯂꯦꯖ ꯀꯥꯕ ꯇꯣꯛꯑꯒꯦ ꯂꯧ ꯑꯣꯏꯅ ꯁꯨꯔꯒꯦ ꯍꯥꯏꯔꯣꯗꯅ ꯑꯗꯨꯗꯤ
ꯑꯁ ꯑꯗꯨꯁꯨ ꯌꯥꯔꯣꯏꯅꯦ ꯍꯌꯦꯡ ꯋꯥꯏ ꯍꯧꯖꯤꯛ ꯂꯧ ꯁꯨꯔ ꯑꯗꯨꯒ ꯍꯌꯦꯡꯋꯥꯏ ꯂꯥꯏꯔꯤꯛ ꯑꯃꯝꯐꯥꯎ ꯇꯝꯕꯤꯍꯧꯗ꯭ꯔꯗꯤ ꯀꯃꯥꯏꯅ ꯌꯨꯝ ꯄꯥꯟꯒꯅꯤ ꯅꯨꯄꯥꯐꯥꯎ ꯂꯩꯔꯣꯏꯗ
ꯂꯥꯏꯔꯤꯛ ꯇꯝꯗꯕꯗꯣ ꯅꯨꯄꯥꯅꯐꯥꯎ ꯀꯩꯅꯣ ꯌꯦꯡꯕꯤꯗ꯭ꯔꯦ ꯍꯥꯏꯕꯅꯦ ꯍꯟꯗꯛꯀꯗꯤ
ꯑꯣ ꯅꯪ ꯌꯨꯝ ꯄꯥꯟꯗ꯭ꯔꯤꯕꯔꯤꯕꯣ ꯍꯥꯏꯁꯦ
ꯏꯁꯁ ꯌꯥꯔꯦꯗ ꯀꯣꯂꯦꯖ ꯇꯝꯃꯤꯟꯅꯔꯒ ꯀꯗꯥꯏ ꯌꯨꯝ ꯄꯥꯟ꯭ꯔꯤꯕꯣ ꯍꯥꯏꯌꯦ
ꯑꯣ
ꯅꯪ ꯄꯥꯜꯂꯕꯣ ꯍꯥꯏꯁꯤꯕꯣ
ꯑꯩꯗꯤ ꯏꯆꯥ ꯑꯃ ꯂꯩꯔꯦꯗ
ꯏꯁ ꯅꯍꯥꯟ ꯀꯔꯝ ꯀꯥꯟꯗ ꯑꯝꯐꯥꯎ ꯍꯥꯏꯐꯥꯎ ꯍꯥꯏꯗꯤꯦꯍꯦ ꯅꯪꯁꯨ
ꯅꯪ ꯍꯪꯁꯨ ꯍꯪꯗꯅ
ꯏꯁ ꯑꯩꯗꯤ ꯅꯍꯪ ꯀꯩꯅꯣ ꯅꯨꯄꯤ ꯊꯤꯔꯝꯃꯣꯏ ꯍꯥꯏꯅ ꯈꯥꯗꯣꯏꯅꯤꯅꯦ
ꯑꯣ ꯑꯗꯨꯗ ꯅꯪ ꯑꯩꯉꯣꯟꯗ ꯀꯩꯀꯩ ꯈꯜꯂꯤꯕ ꯑꯩꯕꯨ ꯄꯥꯈꯪ ꯃꯥꯟꯗ꯭ꯔꯣꯅꯦ ꯏꯆꯥ ꯑꯃ ꯂꯩꯔꯕꯅꯤꯅꯦ
ꯃꯥꯜꯂꯦ ꯅꯁꯛꯇꯣ ꯄꯥꯈꯪ ꯃꯥꯜꯂꯦꯕ ꯑꯗꯣ ꯅꯆꯥꯅꯨꯄꯥꯗꯤ ꯌꯥꯝ ꯆꯥꯎꯔꯕꯣ
ꯆꯥꯎꯔꯗ ꯀ꯭ꯂ ꯀ꯭ꯂꯥꯁ ꯅꯖꯔꯤ ꯄꯔꯤ ꯑꯦꯜ ꯀꯦꯖꯤ ꯌꯨ ꯀꯦꯖꯤ ꯀꯥꯔꯦꯗ
ꯑꯣ ꯐꯥꯏꯅꯦ ꯅꯨꯄꯥꯗ ꯅꯨꯄꯤꯔ
ꯅꯆꯥ ꯅꯨꯄꯥ ꯍꯥꯏꯔꯒ ꯀꯩꯔꯣ ꯑꯃꯨꯛꯀ ꯅꯨꯄꯤꯔ ꯅꯨꯄꯥꯔ ꯍꯪꯉꯤꯗꯨꯕꯣ
ꯑꯣ ꯑꯣ ꯑꯣꯁ ꯅꯪ ꯅꯪ ꯃꯥꯜꯂꯝꯒꯅꯤ ꯅ ꯆꯥꯗꯣ
ꯃꯥꯅꯗꯦꯗ
ꯀꯅꯥ ꯃꯥꯜꯂꯤꯕ
ꯑꯩꯅ ꯏꯆꯥꯕꯨ ꯑꯣꯏꯅ ꯃꯥꯜꯂꯦꯗ
ꯑꯗꯣ ꯅꯣꯏ ꯅꯣꯏ ꯁꯥꯏꯒꯤ ꯃꯁꯛꯇꯣ ꯌꯦꯡꯅꯤꯡꯉꯤꯅꯦ
ꯑꯣ ꯅꯣꯡꯃ ꯀꯣꯂꯦꯖ ꯑꯦꯛꯖꯥꯝ ꯊꯥꯕ ꯂꯥꯛꯄꯗ ꯎꯠꯄꯤꯒꯦ
ꯑꯣ ꯄꯨꯔꯥ ꯑꯣꯀꯣ
ꯍꯣꯏ ꯄꯔꯛꯀꯤꯀ
ꯎꯝ ꯃꯁꯛꯇꯤ ꯐꯖꯔꯝꯒꯅꯤ
ꯐꯖꯥꯗꯦꯇ
ꯅꯦꯝꯕ꯭ꯔꯣ ꯋꯥꯡꯕ꯭ꯔꯣꯕ
ꯍꯧꯖꯤꯛꯇꯤ ꯑꯉꯥꯡꯅꯦ ꯀꯃꯥꯏꯅ ꯈꯪꯗꯕꯅꯣ ꯅꯪꯕꯨ ꯉꯥꯎꯕ꯭ꯔꯣ
ꯅꯠꯇꯦ ꯅꯪꯒꯤ ꯁꯥꯏꯠꯇꯣ ꯅꯪꯒꯤ ꯁꯥꯏꯠꯇꯣ ꯅꯦꯝꯕ꯭ꯔꯥ ꯋꯥꯡꯕ꯭ꯔꯥ ꯍꯥꯏꯕꯅꯦ
ꯌꯥꯝ ꯋꯥꯡꯕꯁꯨ ꯅꯠꯇꯦ ꯌꯥꯝ ꯅꯦꯝꯕꯁꯨ ꯅꯠꯇꯦ ꯑꯗꯨꯝ ꯃꯤꯗꯤꯦꯝ ꯅꯗ
ꯅꯪ ꯅꯪ ꯅꯨꯄꯤ ꯊꯤꯕꯗ ꯈꯟꯕꯗ ꯌꯥꯝ ꯍꯩꯔꯤꯅꯦ ꯋꯥꯡꯁꯨ ꯋꯥꯡꯗꯨꯗꯤ ꯅꯦꯝꯁꯨ ꯅꯦꯝꯗꯨꯗꯤ ꯅꯔꯥꯏꯕ ꯐꯥꯔꯤꯅꯤ
ꯑꯣ ꯌꯥꯝ ꯐꯔꯦ ꯑꯩ ꯏꯔꯥꯏꯕꯥꯎ ꯍꯣꯏ
ꯑꯗꯨ ꯅꯣꯏ ꯀꯩ ꯌꯦꯟꯁꯥꯡꯗꯤ ꯆꯥꯔꯒꯦ ꯉꯁꯤꯕꯣ
ꯍꯋꯥꯏ ꯀꯟꯇꯛ ꯆꯥꯔꯦ ꯍꯋꯥꯏ ꯃꯁꯣꯔꯤ ꯅ
ꯑꯩ ꯃꯁꯤꯗ ꯉꯥ ꯊꯣꯡꯕ ꯆꯥꯏꯌꯦ ꯉꯁꯤ ꯑꯌꯨꯛꯇꯣ ꯑꯩꯈꯣꯏ ꯄꯨꯈ꯭ꯔꯤꯗ ꯉꯥꯗꯣ ꯑꯩꯈꯣꯏ ꯏꯆꯦ ꯏꯕꯥꯅꯤ ꯉꯟꯇꯥ ꯍꯧꯒ ꯈꯜꯂꯒ ꯑꯩꯈꯣꯏ ꯄꯥꯕꯨꯡꯅ ꯀꯩꯅꯣ ꯉꯁꯤꯗꯤ ꯄꯨꯈ꯭ꯔꯤꯗꯣ ꯀꯩꯅꯣ ꯁꯦꯡꯗꯣꯛꯀꯅꯤ ꯍꯥꯏꯕ ꯑꯗꯨꯒꯤꯀꯣ ꯉꯥ ꯈꯔ ꯊꯥꯗꯕꯗꯣ ꯑꯗꯣ ꯈꯔ ꯇꯥꯎꯔꯒ ꯊꯣꯡꯉꯦ ꯑꯗꯨꯒ ꯊꯥꯡꯖꯤꯡꯗꯣ ꯁꯤꯡꯖꯨ ꯇꯧꯋꯦ ꯑꯗꯨꯒ ꯀꯥꯔꯣꯠꯀ ꯀꯩꯅꯣꯗꯣ ꯑꯂꯨꯗꯣ ꯀꯪꯉꯥꯎ ꯇꯧꯋꯦ
ꯑꯣ ꯍꯥꯎ ꯌꯥꯝ ꯍꯥꯎꯔꯛꯑꯅꯤꯅꯦ ꯑꯗꯨꯗꯤ
ꯎꯝ ꯉꯁꯤꯒꯤ ꯃꯊꯦꯜꯗꯤ ꯍꯥꯎꯋꯦ ꯉꯁꯤꯒꯤ ꯃꯊꯦꯜꯕꯨ ꯍꯥꯎꯇꯦ ꯍꯥꯏꯔꯗꯤ ꯑꯗꯨ ꯅꯣꯏ ꯉꯥ ꯂꯧꯅꯤꯡꯕ꯭ꯔꯣ
ꯉꯔ
ꯑꯥꯎ ꯑꯩꯈꯣꯏꯗꯤ ꯌꯣꯛꯄꯅꯦ
ꯑꯣ
ꯉꯁꯤ ꯐꯥꯗꯣꯛ ꯉꯁꯤ ꯂꯣꯏꯅꯃꯛ ꯀꯩꯅꯣ ꯇꯧꯕꯒꯤꯀꯣ ꯀꯩꯅꯣ ꯇꯧꯊꯣꯛꯑꯦ ꯅꯪ ꯂꯧꯒꯦ ꯍꯥꯏꯔꯗꯤ ꯂꯧꯕ ꯂꯥꯛꯑꯣ ꯊꯝꯕꯤꯔꯝꯒꯦ ꯅꯣꯏ ꯑꯩꯈꯣꯏ ꯈꯨꯟꯕꯨꯁꯨ ꯁꯨ ꯀꯩꯅꯣ ꯌꯥꯝꯅꯗꯤ ꯂꯥꯞꯄ ꯅꯠꯇꯦ ꯑꯗꯨꯅ
ꯑꯣ ꯅꯣꯡꯃ ꯂꯥꯛꯀꯦ ꯉꯁꯤꯗꯤ ꯅꯪꯉꯔꯣꯏ ꯅꯪꯁꯨ ꯂꯧ ꯆꯠꯂꯅꯤ ꯍꯥꯏꯕ ꯅꯠꯇ꯭ꯔꯣ
ꯅꯠꯇꯦ ꯅꯪꯅ ꯄꯥꯝꯃꯦ ꯍꯥꯏꯔꯗꯤꯀꯣ ꯑꯩꯈꯣꯏ ꯏꯃꯥꯗꯣ ꯌꯣꯟꯒꯦ ꯇ ꯇꯧꯕꯅꯦꯕ ꯑꯗꯣ ꯌꯣꯟꯕꯗꯣ ꯈꯥꯛꯄꯤꯔꯝꯒꯦ ꯍꯥꯏꯕꯅꯦ
ꯑꯣ ꯑꯗꯨ ꯍꯌꯦꯡ
ꯅꯠꯇꯦ ꯅꯪ ꯑꯩꯈꯣꯏ ꯍꯧꯖꯤꯛꯀ ꯀꯩꯅꯣ ꯇꯧꯔꯗꯤ ꯉ ꯉꯥꯗꯣ ꯃꯆꯥ ꯃꯆꯥ ꯑꯃꯨꯛ ꯊꯥꯗꯔꯅꯤ ꯑꯆꯧꯕꯁꯤꯡꯗꯣ ꯠꯂꯣꯏ ꯐꯥꯗꯣꯛꯄꯀꯣ ꯑꯗꯨꯒꯤꯅꯤꯗ ꯑꯩꯈꯣꯏ ꯌꯣꯛꯄ ꯉꯥꯗꯤ ꯍꯥꯎꯋꯦꯗꯅ ꯐ꯭ꯔꯦꯁ ꯑꯣꯏꯌꯦꯗꯅ
ꯑꯗꯨ ꯐ꯭ꯔꯤꯗ ꯄꯤꯗꯧꯕ꯭ꯔꯥ
ꯍꯥꯥ
ꯐ꯭ꯔꯤꯗ ꯄꯤꯗꯧꯔꯥ
ꯑꯣꯈꯔ ꯑꯩꯈꯣꯏ ꯀ꯭ꯂꯥꯁꯃꯦꯠ ꯑꯣꯏꯕꯅꯤꯅ ꯈꯔ ꯌꯦꯡꯗꯨꯅ ꯄꯤꯕ ꯇꯥꯔꯦꯗꯅ ꯂꯧꯕ ꯂꯥꯛꯑꯗꯤ ꯅꯪ ꯅꯪ ꯁꯥꯏꯒ ꯄꯨꯔꯛꯑꯣ ꯅꯪ ꯁꯥꯏ ꯑꯝꯐꯥꯎ ꯎꯗꯕꯅꯤꯅ ꯌꯦꯡꯒꯤꯕ ꯌꯨꯝꯁꯨ ꯈꯪꯕ ꯑꯣꯏꯅ ꯂꯥꯛꯑꯣ
ꯑꯩ ꯏꯁꯗꯤ ꯍꯟꯗꯛ ꯃꯄꯥꯟꯗ ꯊꯣꯛꯍꯟꯗ꯭ꯔꯦꯗ
ꯑꯁ ꯀꯩꯗꯧꯕꯒꯤꯦ ꯅꯪ ꯂꯨꯅ ꯈꯝꯍꯟꯥꯟꯕꯒꯤ ꯑꯣꯏꯔꯝꯝꯕꯅꯤ ꯑꯗꯨꯗꯤ
ꯑꯗꯨꯒꯤꯗꯪ ꯅꯠꯇꯕ ꯃꯥ ꯍꯟꯗꯛ ꯑꯃꯨꯛ
ꯑꯁ ꯅꯪ ꯈꯣꯟꯖꯦꯜꯗꯣ ꯈꯔ ꯀꯟꯅ ꯉꯥꯡꯉꯣ ꯇꯥꯗꯦ ꯅꯨꯄꯤꯗꯧꯅ ꯇꯧꯋꯦ
ꯑꯩꯗꯤ ꯃꯍꯧꯁꯥꯅꯦ
ꯑꯗꯨꯅꯦ ꯑꯗꯨ ꯑꯣꯏꯔꯁꯨ ꯅꯪ ꯅꯪꯪ ꯇꯞꯄꯒꯤꯦ ꯅꯪ ꯅꯨꯄꯤꯗꯤ ꯀꯩꯅꯣ ꯇꯧꯔꯝꯒꯅꯤ ꯏꯁꯥꯎ ꯌꯥꯝ ꯂꯥꯡꯉꯝꯒꯅꯤꯀꯣ
ꯍꯣꯏ ꯑꯗꯨꯕꯨꯗꯤ ꯃꯊꯟꯇꯅ ꯈꯪꯕꯅꯦꯗ ꯃꯥ ꯑꯗꯨꯝ ꯈꯪꯕꯅꯦ
ꯑꯣ ꯑꯗꯨ ꯍꯥꯏꯅꯩꯌꯦ ꯣꯄꯥꯜꯁꯤꯡꯁꯦ ꯎꯝ ꯃꯥ ꯃꯇꯥꯏ ꯃꯅꯥꯎꯗꯣ ꯃꯇꯥꯏ ꯎꯝ ꯃꯥ ꯅꯨꯄꯥꯅ ꯀꯩꯅꯣ ꯌꯥꯝ ꯇꯨꯃꯤꯟꯅ ꯂꯩꯒꯟꯕ ꯑꯣꯏꯔꯗꯤ ꯃꯥ ꯅꯨꯄꯤꯗꯣ ꯌꯥꯝ ꯁꯧꯒꯟꯕ ꯊꯧ ꯂꯥꯡꯒꯟꯕ ꯇꯧꯋꯦ ꯑꯗꯨꯒ ꯃꯥ ꯅꯨꯄꯤꯗꯨꯅ ꯄꯨꯔꯥ ꯋꯥ ꯉꯥꯡꯗꯨꯕꯤꯗ ꯂꯩ ꯑꯗꯨꯗꯤ ꯃꯥ ꯏ ꯅꯨꯄꯥꯗꯣ ꯀꯩꯅꯣ ꯇꯧꯋꯦ ꯍꯥꯏ ꯕ꯭ꯔꯪ ꯕ꯭ꯔꯪ ꯂꯧꯕꯗꯨ
ꯑꯣ ꯅꯪ ꯅꯪꯗꯤ ꯌꯥꯝ ꯍꯩꯔꯛꯑꯃꯤꯅ ꯅꯪꯗꯤ
ꯂꯩꯁꯥꯕꯤ ꯑꯔꯤꯕꯤꯅꯤꯅ ꯂꯣꯏ ꯈꯪꯉꯦ
ꯑꯣ ꯂꯩꯁꯥꯕꯤ ꯑꯔꯤꯕꯤ ꯆꯍꯤ ꯀꯨꯟꯇꯔꯨꯛ ꯅꯪ ꯑꯣꯏꯔꯒ ꯂꯩꯁꯥꯕꯤ ꯑꯔꯤꯕꯤ ꯍꯥꯏꯔꯤꯔꯣ ꯅꯪ ꯀꯦꯕꯣ
ꯑꯁ ꯌꯥꯔꯤꯗ ꯑꯩꯒꯤ ꯆꯍꯤ ꯅꯪ ꯈꯥꯡꯗ ꯄꯪꯈꯥ ꯉꯥ ꯂꯩꯔꯒ ꯑꯔꯤꯕꯔꯤꯕꯤ ꯁꯨꯖꯤꯜꯂꯛꯑꯦ ꯄꯥꯈꯪ ꯂꯩꯇꯦ ꯑꯗꯨꯒꯤ ꯌꯨꯝ ꯄꯥꯟꯗꯨꯅ ꯂꯩꯔꯤꯅꯤꯅꯦ
ꯄꯥꯈꯪ ꯌꯥꯝ ꯂꯩꯁꯤꯗꯤ ꯄꯥꯜꯂꯣꯗꯅ
ꯑꯁ ꯁꯥꯊꯤ ꯃꯥꯟꯕꯒꯤ ꯄꯥꯈꯪꯗꯣ ꯁꯨꯛꯄꯥꯝ ꯄꯥꯝꯗꯤꯦ ꯍꯥꯏꯌꯦ ꯌꯨꯝꯒ ꯄꯥꯜꯂꯔꯣꯏꯗ ꯑꯩꯈꯣꯏꯁꯦ ꯐꯥꯎ ꯌꯨꯝ ꯄꯥꯟꯗ꯭ꯔꯦ ꯀꯥꯟꯁꯤꯗ ꯑꯩ ꯀꯃꯥꯏꯅ ꯄꯥꯅꯤ
ꯄꯥꯅ ꯌꯥꯔꯦ ꯀꯩꯅꯣ
ꯑꯁ ꯌꯥꯔꯦꯗ ꯑꯗꯣ ꯅꯪ ꯍꯟꯗꯛꯇꯤ ꯀꯩ ꯀꯩ ꯊꯕꯛ ꯁꯨꯔꯤꯅꯣ ꯂꯧ ꯑꯗꯨꯝ ꯆꯠꯄ꯭ꯔꯣ
ꯂꯧ ꯆꯠꯂꯦ ꯍꯟꯗꯛꯁꯦ ꯀꯣꯂꯦꯖ ꯑꯦꯛꯖꯥꯝ ꯂꯩꯕꯅꯤꯅ ꯊꯕꯛ ꯍꯖꯔ ꯗꯨꯀꯥꯟꯒꯤ ꯗ꯭ꯔꯥꯏꯚꯔ ꯑꯣꯏꯕꯅꯦ ꯑꯗꯨꯣ ꯍꯥꯟꯗ ꯇꯤ ꯆꯇ
ꯏꯁ ꯊꯕꯛ ꯌꯥꯝꯩ ꯐꯝ ꯃꯥꯅꯤꯍꯦ
ꯑꯣ ꯊꯕꯛ ꯐꯠꯇꯗꯤ ꯏꯆꯥꯗ ꯀꯅꯥꯅ ꯊꯥꯛꯀꯤꯗꯧꯕ
ꯏꯁꯁ ꯋꯥꯈꯜ ꯌꯥꯝ ꯇꯥꯏꯀꯣ ꯅꯣꯏ ꯅꯨꯄꯥꯗ ꯑꯗꯨꯃꯥꯏ ꯃꯤ ꯌꯥꯝꯅꯗꯤ ꯃꯥꯏ ꯅꯨꯄꯤꯗꯣ ꯌꯥꯝ ꯅꯨꯡꯉꯥꯏꯅ ꯊꯝꯅꯤꯍꯦ ꯃꯥ ꯃꯥꯥꯏ ꯅꯨꯄꯤꯗꯣ ꯅꯪꯗꯧ ꯑꯅꯪ ꯋꯥ ꯈꯔ ꯈꯜꯂꯗꯤ ꯃꯔꯥꯏꯕꯛ ꯊꯝꯕꯥꯜ ꯁꯥꯠꯂ
ꯑꯠꯆꯥ ꯅꯪꯁꯨ ꯋꯥꯗꯤ ꯉꯥꯡꯕ ꯑꯗꯨꯝ ꯍꯥꯏ